ꯑꯦ
ꯅꯪꯒꯤ ꯌꯨꯝꯗ ꯑꯃꯨꯛ ꯂꯥꯛꯈ꯭ꯔꯦ ꯍꯥꯏꯔꯣ
ꯑꯣ ꯑꯩ ꯌꯨꯝꯗ ꯑꯃꯨꯛ ꯂꯥꯛꯈ꯭ꯔꯦ ꯑ ꯑꯗꯨꯗ ꯀꯣꯜ ꯇꯧꯕ ꯅꯨꯡꯉꯥꯏꯇꯦꯕ ꯑꯗꯨꯒꯤ ꯅꯪꯕꯨ ꯀꯣꯜ ꯇꯧꯅꯤꯡꯃꯟꯕꯒꯤ ꯆꯦꯜꯂꯛꯄꯅꯦꯕ ꯑꯩꯈꯣꯏ ꯌꯨꯝꯗ ꯑꯃꯨꯛ
ꯎꯝ
ꯅꯣꯛꯎꯗꯅ ꯅꯣꯛꯁꯨ ꯅꯣꯛꯇꯅ
ꯑꯁꯤ ꯑ ꯀꯩꯅꯣ ꯑꯩ ꯋꯥ ꯑꯃ ꯍꯪꯒꯦ ꯅꯪꯒꯤ ꯅꯆꯟ ꯅꯪ ꯒꯤ ꯃꯅꯥꯎ ꯅꯨꯄꯤꯔꯣ ꯑꯉꯥꯡ ꯑꯃ ꯂꯩꯔꯒ ꯅꯪꯒꯤ ꯆꯦꯆꯦ ꯑꯗꯨꯝ ꯊꯥꯒꯠꯄꯗꯣ
ꯑꯥꯎ ꯑꯥꯎ ꯆꯨꯝꯃꯤ ꯑꯥ ꯅꯠꯇꯦꯗ ꯑꯗꯨ ꯑꯗꯨꯔꯣ ꯑꯗꯨꯟ
ꯑꯗꯨꯒꯣ ꯏꯃꯥ ꯏꯃꯥꯒꯤ ꯃꯅꯥꯎꯅꯨꯄꯥꯒꯤ ꯃꯆꯥꯅꯦꯕ
ꯑꯣ ꯑꯣ
ꯎꯝ
ꯑꯗꯨ ꯅꯪꯒꯤ ꯌꯨꯝꯗ ꯂꯩꯕ꯭ꯔꯣ
ꯂꯩꯇꯦ ꯏꯆꯦꯅꯀꯣ ꯃꯣꯏ ꯌꯨꯝꯗ ꯂꯩꯕ
ꯑꯣ ꯍꯣ ꯍꯣ
ꯑꯗꯒꯤ ꯍꯧꯖꯤꯛꯇꯤ ꯃꯥ ꯎꯝ ꯃꯥꯗꯤ ꯃꯆꯥꯒꯨꯝꯅ ꯑꯗꯨꯝ ꯌꯣꯂꯛꯄꯅꯦ
ꯑꯣ
ꯑꯉꯥꯡ ꯑꯣꯏꯔꯤꯉꯩꯗꯒꯤ ꯑꯗꯨꯝ ꯄꯨꯔꯛꯅꯦꯕ ꯑꯩꯈꯣꯏꯗꯁꯨ ꯑꯗꯨꯝ ꯂꯩꯕ ꯑꯩꯈꯣꯏꯅ ꯊꯥ ꯀꯌꯥꯒ ꯊꯥ ꯇꯔꯨꯛꯒ ꯇꯔꯦꯠꯂ ꯑꯩꯈꯣꯏꯗꯁꯨ ꯑꯗꯨꯝ ꯂꯩ ꯋꯥ ꯉꯥꯡꯕ ꯐꯖꯅꯇ ꯍꯩꯇꯕꯅꯦ ꯑꯩꯈꯣꯏꯗꯒꯤ ꯑꯗꯨꯝ ꯈꯔ ꯈꯔ ꯍꯩꯔꯒ ꯑꯗꯨꯝ ꯆꯥꯎꯔꯛꯄꯦ ꯑꯗꯨꯅ ꯌꯨꯝꯗꯨꯗ ꯑꯣꯏꯅ ꯌꯧꯔꯒ
ꯍꯥꯏꯗꯤ ꯎꯝ ꯃꯥꯒꯤ ꯃꯆꯟꯅꯨꯄꯤꯔ ꯍꯥꯏꯔꯒ ꯈꯪꯅꯤ
ꯃꯅꯧꯅꯨꯄꯤ ꯍꯥꯏꯕ
ꯑꯗꯨꯗꯤ ꯌꯥꯗ꯭ꯔꯦꯗ
ꯅꯣꯏ ꯃꯤ ꯑ ꯃꯤ
ꯃꯔꯤ ꯃꯔꯤ ꯏꯃꯥꯒ ꯍꯥꯏꯔꯗꯤ ꯃꯉꯥ
ꯅꯣꯏ ꯏꯆꯦ ꯑꯍꯨꯝꯔꯣ
ꯑ ꯏꯆꯦ ꯑꯅꯤ ꯏꯅꯥꯎꯅꯨꯄꯤ ꯑꯃ ꯑꯩ ꯑꯩ ꯏꯊꯟꯗ
ꯑꫭ ꯅꯨꯉꯥꯏ
ꯉꯗꯤ ꯅꯨꯡꯉꯥꯏ
ꯑꯩꯈꯣꯏꯁꯦ ꯆꯞ ꯃꯥꯟꯅꯩꯗ ꯑꯩꯈꯣꯏꯅ ꯅꯨꯄꯤ ꯑꯃ ꯅꯨꯄꯥ ꯑꯍꯨꯝ
ꯅꯪ ꯃꯊꯟꯗꯅꯤ ꯍꯥꯏꯕ ꯈꯪꯉꯤꯕ
ꯏꯆꯦꯁ ꯂꯩꯏ
ꯏꯆꯤꯟ ꯑꯣ ꯑꯣ ꯂꯩ ꯂꯩ ꯂꯩ ꯂꯩ ꯂꯩꯕ꯭ꯔꯣ
ꯇꯕ꯭ꯔꯣ ꯍꯥꯏ
ꯂꯥꯏꯕꯅꯦ
ꯂꯩꯥꯏꯗꯤ ꯇ
ꯑꯣ ꯏꯕꯥꯅꯤꯗꯤ ꯁꯤꯡꯒꯥꯜ ꯁꯤꯡꯒꯜ ꯉꯥꯛꯇꯅꯦꯅꯦ
ꯂꯥꯏꯅ ꯂꯥꯏꯅ ꯐ ꯌꯥꯗꯕ ꯃꯥꯂꯦ ꯅꯨꯄꯥ ꯄꯝꯃꯗꯤ ꯑꯩꯁꯨ ꯈꯔ ꯅꯨꯡꯉꯥꯏꯒꯗꯧꯕ ꯑꯃꯈꯛꯇ ꯀꯗꯥꯏꯗꯒꯤ
ꯅꯨꯡꯉꯥꯏꯇꯦꯀꯣ ꯑꯁꯦꯡꯕ
ꯎꯝ ꯅꯨꯉꯥꯏ ꯇꯔꯅꯤ
ꯑꯩꯁꯨ ꯏꯆꯦ ꯂꯩꯇꯦ
ꯏꯕꯥꯅꯤꯒꯤꯗ ꯁꯥꯥ ꯇꯥꯔꯦ ꯃꯊꯪ ꯃ ꯄꯣꯛꯇꯅ ꯖꯣꯝ ꯖꯣꯝ ꯄꯣꯛꯄ ꯍꯥꯏꯁꯤꯅ
ꯑ ꯂꯅꯤꯡꯉꯍꯦ ꯃꯊꯪ ꯃꯕꯣꯛꯇ ꯏꯆꯦ ꯈꯟꯇ ꯄꯣꯛꯀꯅꯤ ꯑꯩ
ꯄꫭꯛꯑꫭ ꯄꫭꯛꯑꫭ
ꯅꯪꯗꯔ ꯅꯪꯒꯤ ꯑꯗꫭ ꯑꯁꯦꯡꯕꯀꯣ ꯅꯨꯄꯤ ꯅꯨꯄꯤ ꯌꯥꯝꯕ ꯌꯨꯝꯁꯦ ꯀꯩꯅꯣ ꯊꯕꯛꯇꯨ ꯃꯤ ꯑꯃ ꯑꯃꯕꯨ ꯑꯗꯨꯝ ꯌꯦꯡꯉꯦ ꯍꯥꯏꯌꯦ ꯆꯨꯝꯕ꯭ꯔꯣ
ꯑꯗꯨꯅꯦ ꯑꯧ ꯈꯔ ꯈꯔꯗꯤ ꯌꯦꯡꯉꯦ ꯑꯩꯈꯣꯏ ꯑꯩꯈꯣꯏꯗꯁꯨꯀꯣ ꯏꯆꯦ ꯑꯆꯧꯕꯗꯣ ꯑꯗꯨ ꯃꯥꯗꯨ ꯌꯥꯗꯦꯕ
ꯏꯆꯦ ꯑꯇꯣꯟꯕꯤ ꯍꯥꯏꯁꯤꯔꯥ ꯑꯗꯨꯅ ꯑꯗꯨꯝ ꯊꯕꯛ ꯏꯪꯈꯥꯡꯁꯨ ꯌꯨꯝꯒꯤꯀꯣ ꯑꯗꯨ ꯑꯗꯨꯝ ꯇꯧꯋꯕ ꯑꯣꯏꯅ
ꯎꯝ
ꯑꯗꯨ ꯑꯣꯏꯔꯁꯨ ꯃꯥꯗꯤꯀꯣ ꯊꯕꯛꯀꯨꯝꯕ ꯀꯩꯀꯨꯝ ꯁꯨꯕꯗꯤ ꯇꯟꯕ ꯑꯗꯨ ꯌꯨꯝꯒꯤ ꯊꯕꯛꯇꯨꯗꯤ ꯂꯣꯏ ꯃꯥꯅ ꯂꯣꯏ ꯇꯧꯔꯤꯕ
ꯑꯣꯥ
ꯆꯦꯃ ꯑꯗꯨꯅ ꯌꯨꯝꯒꯤ ꯊꯕꯛꯇꯣ ꯀꯔꯤꯝꯇ ꯇꯧꯅꯤꯡꯗꯕ ꯑꯗꯨ ꯃꯥꯗꯤ ꯊꯕꯛꯇꯨꯗꯤ ꯍꯤꯡꯒꯣꯜ ꯆꯠꯄ ꯂꯧ ꯆꯠꯄꯕꯨꯗꯤ ꯑꯗꯨꯝ ꯂꯣꯏ ꯃꯥꯗꯤ ꯂꯣꯏ ꯆꯠꯂꯦꯕ ꯑꯃꯗꯨꯅ ꯑꯗꯨꯝ ꯆꯠꯇꯕ
ꯑꯗꯨꯅ ꯐꯠꯇ꯭ꯔꯣ ꯌꯨꯝꯗꯁꯨ ꯑꯃ ꯇꯧꯤꯅꯦ ꯂꯥꯎꯗꯁꯨ ꯑꯃ ꯇꯧꯅꯤ ꯅꯣꯏ ꯑꯗꯨꯅ ꯀꯩꯗ
ꯎꯝ
ꯑꯩꯁꯨ ꯈꯪꯕ ꯈꯪꯉꯦꯕꯀꯣ ꯃꯤ ꯑꯇꯣꯞꯄꯗꯣ ꯑꯩ ꯑꯗꯨ ꯑꯩꯅ ꯎꯋꯕ ꯃꯣꯏꯗꯣ ꯎ ꯃꯣꯏꯒꯤ ꯅꯨꯄꯤ ꯌꯥꯝꯕ ꯌꯨꯝꯁꯤꯡꯗꯣ
ꯎꯝ
ꯑꯗꯨꯝ ꯊꯕꯛꯗꯣ ꯑꯗꯨꯝ ꯃꯤ ꯑꯃ ꯑꯃꯕꯨ ꯑꯗꯨꯝ ꯌꯦꯡ ꯅꯥꯌꯦꯕ
ꯑ ꯅꯪꯗꯤ ꯌꯦꯡꯗꯕ꯭ꯔꯣ
ꯑꯩꯗꯤ ꯀꯅꯕꯨ ꯌꯦꯡꯅꯤꯡꯉꯥꯏ ꯂꯩꯕ꯭ꯔꯣ ꯌꯦꯡꯅꯤꯡꯉꯥꯏꯁꯨ ꯂꯩꯇ꯭ꯔꯦ ꯑꯩꯅ ꯇꯧꯗ꯭ꯔꯗꯤ ꯀꯅꯥꯁꯨ ꯀꯅꯥꯁꯨ ꯇꯧꯅꯤꯡ ꯇꯧꯅꯕ ꯂꯩꯇꯦ
ꯅꯪ ꯑꯗꯨꯃꯥꯏꯅ ꯇꯧ ꯍꯥꯏꯕꯗꯒꯤꯅꯤꯅꯦ ꯑꯩ ꯅꯪꯕꯨ ꯅꯨꯡꯁꯤꯔꯤꯁꯦ
ꯑꯁ ꯑꯗꯨꯅꯦꯕ ꯑꯗꯨꯒꯤ ꯑꯣꯏ ꯑꯣꯏꯅꯦꯕ ꯑ ꯅꯪ ꯑꯗꯨꯝ ꯍꯥꯏꯔꯛꯄꯁꯦ ꯍ
ꯎꯝ
ꯅꯆꯦꯗ ꯐꯠꯇ꯭ꯔꯣ
ꯑꯦꯗꯤ ꯌꯥꯝ ꯐꯩꯅ ꯅꯍꯥꯟꯅꯒ ꯈꯪ ꯈꯪꯂꯝꯃꯗꯤ ꯑꯗꯨꯝ ꯀꯣꯜ ꯇꯧꯒꯗꯕ
ꯀꯔꯤꯒꯤ
ꯀꯔꯤꯒꯤꯅꯦ ꯍꯟꯗꯛ ꯃꯔꯛꯇꯅꯤꯅ ꯏꯕꯥꯅꯤ ꯈꯪꯅꯏꯁꯤꯅꯦ
ꯑ ꯒ꯭ꯌꯥꯟ ꯇꯗꯦ ꯅꯪꯒꯤ ꯋꯥ
ꯎꯝ ꯇꯥꯒꯅꯨ
ꯎ
ꯇꯥꯔꯅꯤ ꯂꯣꯏ
ꯃꯩ ꯂꯥꯛꯄꯒꯤ ꯅꯨꯡꯉꯥꯏꯌꯦ ꯉꯁꯤꯗꯤ
ꯎꯝ ꯑꯩꯈꯣꯏꯗꯤ ꯑꯗꯨꯝ ꯂꯥꯛꯏꯅ ꯅꯨꯡꯇꯤꯒꯤ ꯅꯣꯏꯒꯨꯝꯅ
ꯑꯗꯨ ꯂꯥꯛꯑꯒ ꯂꯥꯛꯇꯕ ꯑꯗꯨ ꯇꯧꯕꯁꯨ ꯅꯨꯡꯉꯥꯏꯕꯅꯤꯀꯣ ꯗꯨꯝ ꯂꯥꯑꯗꯤ ꯅꯨꯡꯉꯥꯏꯇꯕꯅꯤ
ꯅꯨꯡꯉꯥꯏꯗ ꯑꯩꯈꯣꯏꯗꯗꯤ ꯑꯩꯗꯤ ꯅꯣꯡꯃꯗ ꯆꯥꯖꯤꯡ ꯇꯧ ꯐꯣꯟ ꯆꯥ꯭ꯔꯁ ꯇꯧꯕꯁꯦ ꯇꯔꯥꯐꯥꯎ ꯍꯦꯜꯂꯝꯃꯅꯤ
ꯏꯁ ꯍꯦꯃꯟꯗ꯭ꯔꯣꯗꯨꯗꯤ
ꯑ ꯑꯗꯨꯝ ꯇꯧꯔꯒ ꯐꯤꯐꯇꯤ ꯁꯤꯛꯁꯇꯤ ꯑꯗꯨꯝ ꯂꯩꯔꯁꯨ ꯑꯗꯨꯝ ꯇꯧꯋꯦꯕ ꯐꯣꯟ ꯆꯥ꯭ꯔꯁꯦ
ꯅꯪꯗꯤ ꯐꯤꯐꯇꯤꯔꯣ ꯑꯩꯗꯤ ꯑꯩꯠꯇꯤ
ꯑꯦꯠꯇꯤ ꯑꯣ ꯅꯣꯏꯁꯤꯗꯤ ꯃꯩ ꯂꯥꯛꯇꯕꯅꯤꯅ ꯎꯝ
ꯂꯥꯛꯕꯅꯦ
ꯂꯥꯛꯇꯦ ꯅꯣꯏꯗꯨꯗꯤ ꯃꯔꯛ ꯃꯔꯛ ꯃꯔꯛ ꯃꯔꯛꯇ ꯈꯛꯇ ꯅꯨꯡꯇꯤꯒꯤꯁꯨ ꯂꯥꯛꯇꯕꯕꯨ
ꯅꯨꯡꯇꯤꯒꯤ ꯁꯨꯝ ꯂꯥꯛꯄꯅꯦ
ꯎꯝ
ꯑꯩꯗꯤꯉꯤꯁꯤꯠ ꯕꯦꯇ꯭ꯔꯤ ꯇ꯭ꯋꯦꯟꯇꯤ ꯑꯩꯠ ꯑꯗꯨꯏ ꯄꯥꯏꯔꯒ ꯑꯃꯨꯛ ꯑꯩꯠꯇꯤ ꯅꯥꯏꯟꯇꯤ ꯑꯃꯨꯛ ꯄꯥꯏꯔꯦ ꯑꯗꯨꯒ ꯑꯃꯨꯛ ꯀꯩ ꯍꯥꯏꯁꯤꯔ ꯍꯥꯏꯅꯤꯡꯉꯥꯏ ꯈꯪꯗ꯭ꯔꯦ
ꯑꯃꯨꯛ ꯆꯥꯔꯖ ꯇꯧꯋꯦ
ꯎꯝ ꯅꯪ ꯐꯣꯟ ꯐꯣꯟ ꯈꯛꯇ ꯑꯗꯨꯝ ꯄꯥꯏꯔꯒ ꯂꯩꯕꯒꯤꯀꯣ
ꯑꯣ ꯑꯩꯗꯤ ꯐꯣꯟ ꯃꯥꯁꯇꯥꯔ ꯅꯦ
ꯋꯥꯟꯗ ꯋꯥꯟꯗꯥ ꯈꯪꯗꯕ ꯌꯥꯎ ꯈꯪꯗꯕ ꯑꯝꯇ ꯂꯩꯇ꯭ꯔꯦꯕ ꯃꯤꯠ ꯎꯁꯤꯜꯂꯒ ꯅꯝꯕꯁꯨ ꯌꯥꯏꯕ
ꯏꯁ ꯆꯤꯟ ꯊꯤꯍꯦ
ꯆꯤꯟꯗꯤꯗꯦ ꯅꯪꯅꯦ ꯑꯩ ꯌꯥꯝ ꯆꯤꯟꯊꯤꯗꯦ
ꯑꯩ ꯑꯩꯗꯤ ꯆꯤꯟ ꯊꯤꯕ ꯍꯩꯇꯦ
ꯎꯝ ꯍꯩꯔꯝꯃꯣꯏ ꯅꯪꯗꯤ
ꯑꯁꯦꯡꯕ
ꯎꯝ ꯑꯩꯗꯤ ꯊꯥꯖꯗꯦꯕꯣ
ꯑꯩ ꯏꯆꯤꯟ ꯊꯤꯕ ꯍꯩꯇꯦ ꯑꯁꯦꯡꯕ ꯑꯥ ꯉꯁꯤ ꯑꯥ ꯉꯁꯥꯏꯗꯣ ꯆꯥꯛꯆꯥꯔ ꯆꯠ ꯆꯥꯛꯗꯣ ꯆꯥꯈ꯭ꯔꯦ ꯑꯗꯣ ꯆꯥ ꯆꯥꯈ꯭ꯔꯦ ꯍꯥꯏꯔꯁꯨ ꯆꯥꯗꯦ ꯍꯥꯏꯒꯅꯤ
ꯍꯥ
ꯆꯤꯟ ꯊꯤꯗꯕꯒꯤ ꯀꯣ
ꯑꯣ ꯆꯈ꯭ꯔꯦ ꯍꯥꯏꯗꯣ ꯆꯥꯗ꯭ꯔꯦ ꯍꯥꯏꯕ
ꯑꯥꯎ ꯆꯥ ꯆꯥꯔꯁꯨꯀꯣ ꯆꯥꯗ꯭ꯔꯦ ꯍꯥꯏꯌꯦ
ꯎꯝ ꯅꯪꯒꯤ ꯂꯣꯟꯁꯦ ꯒ꯭ꯔꯥꯃꯔ ꯑꯃꯗꯤ ꯋꯥꯠꯂꯤꯌꯦ
ꯑꯣꯏꯁꯅꯨ
ꯎꯝ ꯒ꯭ꯌꯥꯟ ꯇꯥꯔꯗꯤ ꯂꯣꯏꯔꯦ ꯒ꯭ꯌꯥꯟ ꯇꯥꯅꯤꯡꯉꯥꯏꯁꯨ ꯍꯥꯏꯗꯦ ꯅꯪꯗꯤ
ꯒ꯭ꯌꯥꯟ ꯇꯥꯗ꯭ꯔꯗꯤ ꯇꯨꯃꯤꯟ ꯂꯩꯌꯣ ꯃꯑꯣꯡ ꯑꯃꯒꯤ ꯑ ꯇꯧ ꯇꯧꯔꯛꯄꯅꯦ ꯈꯪꯗ꯭ꯔꯣ
ꯎꯝ ꯑꯗꯨꯅꯦ ꯅꯣꯡ ꯆꯨꯗ꯭ꯔꯣ ꯅꯣꯏꯗꯗꯤ
ꯏꯁ ꯀꯩꯅꯣꯡ ꯆꯨꯂꯛꯂꯦ ꯀꯩ ꯀꯩ ꯅꯣꯡꯅꯣ ꯁꯤꯕꯨ ꯏꯁ ꯉꯥꯎꯁ
ꯑꯩꯈꯣꯏꯗꯤ ꯉꯁꯥꯏ ꯉꯁꯥꯏ ꯑꯩꯁ ꯅꯣꯡ ꯀꯟꯅ ꯆꯨꯏꯌꯦ ꯑꯈꯣꯏꯒꯤꯗꯤ ꯑꯗꯨꯝ ꯃꯩꯁꯨ ꯃꯩ ꯃꯨꯠꯇꯟ ꯑꯥ ꯉꯁꯥꯏ ꯅꯨꯡꯊꯤꯜꯗꯅꯤꯗ ꯑꯩꯗꯤ ꯃꯩ ꯃꯨꯠꯀꯗ꯭ꯔꯅ ꯈꯟꯕꯅꯤꯅꯦ ꯃꯩꯁꯨ ꯃꯨꯠꯇꯦ ꯅꯣꯡ ꯀꯟꯅ ꯆꯨꯔꯁꯨ ꯑꯩꯈꯣꯏꯗꯤ ꯑꯁ ꯁꯤ ꯌꯥꯝ ꯐꯔꯦꯗ ꯍꯟꯗꯛꯃꯔꯛꯁꯤꯗꯤ ꯌꯥꯝ ꯍꯣꯡꯈ꯭ꯔꯦ
ꯏꯁ ꯑꯥ ꯑꯁꯤ ꯅꯨꯄꯥ ꯑꯃ ꯅꯣꯏ ꯈꯨꯟꯒꯤ ꯅꯨꯄꯥ ꯑꯃꯒꯤ ꯏꯁꯇꯦꯇꯁꯁꯤꯗꯤ ꯑꯥ ꯀꯩꯗꯧꯁꯦꯔꯥ ꯑꯁ ꯃꯩꯁꯨ ꯂꯥꯛꯇꯦ ꯑꯗꯨꯒ ꯅꯦꯠꯋꯥꯛꯁꯨ ꯅꯨꯡꯉꯥꯏꯇꯦ ꯑꯗꯨꯝ
ꯑꯁ ꯅꯪꯗꯤ ꯅꯆꯤꯟ ꯊꯤꯕ ꯍꯧꯔꯦꯗꯣ ꯍꯧꯖꯤꯛꯐꯥꯎ
ꯑꯁꯦꯡꯕꯩꯅꯦ ꯑꯁꯦꯡꯕ ꯉꯁꯥꯏꯁꯨꯀꯣ ꯑꯁꯤ ꯀꯔꯤꯅꯣ ꯎꯝ ꯃꯃꯥꯏ ꯄꯥꯛꯄꯗꯣ ꯑꯩꯅ ꯑꯥ ꯀ ꯀꯣꯜ ꯇꯧꯔꯛꯀꯦ ꯍꯥꯏꯔꯒꯀꯣ ꯃꯥꯗꯣ ꯅꯦꯠꯋꯥꯛ ꯅꯨꯡꯉꯥꯏꯇꯦ ꯍꯥꯏꯔꯛꯏꯕ
ꯃꯆꯤꯟ ꯊꯤꯔꯤꯅꯦ ꯃꯆꯤꯟ ꯊꯤꯕꯅꯦ ꯃꯛ ꯃꯥ ꯑꯗꯨ ꯄꯥꯏ ꯄꯥꯏꯕꯗꯣ ꯌꯥꯗ꯭ꯔꯦꯕ ꯃꯒꯤꯗꯨ
ꯑꯣ ꯑꯣ
ꯀꯣꯜ ꯇꯧꯕꯗ ꯕꯦꯔꯥ ꯌꯥꯝ ꯀꯥꯕꯅꯦ ꯃꯥ ꯇꯟꯈ꯭ꯔꯕꯅꯦꯕ ꯃꯆꯤꯟ ꯊꯤꯔꯤꯅꯦ
ꯑꯗꯨꯢꯔ ꯈꯪꯗꯩ
ꯎꯝ ꯑꯩꯉꯣꯟ ꯐꯥꯎ ꯍꯥꯏꯔꯝꯗꯅꯦ ꯃꯥ ꯃꯣꯏ ꯃꯣꯏꯗꯣ ꯑꯗꯨꯝ ꯀꯣꯜ ꯇꯧꯕ ꯌꯥꯏ ꯍꯥꯏꯕꯗꯨ ꯑꯩꯒꯤꯗꯣ ꯇꯧꯕ ꯌꯥꯗꯕ ꯑꯗꯨꯒꯤ ꯍꯥꯏꯐꯥꯎ ꯍꯥꯏꯩꯔꯛꯇꯦꯕ ꯑꯩꯅ ꯏꯃꯥꯟꯅꯕꯤ ꯏꯃꯥꯟꯅꯕꯤꯗ ꯑꯗꯨꯝ ꯀꯣꯜ ꯇꯧꯋꯦꯕ ꯃꯥꯗꯤ ꯑꯗꯨꯅ ꯃꯥꯅ ꯈꯔ ꯍꯥꯏꯔꯛꯄ ꯑꯗꯨꯝ ꯀꯣꯜ ꯇꯧꯋꯦꯅꯦ ꯀꯣꯜ ꯇꯧꯕ ꯅꯨꯡꯉꯥꯏꯕꯅꯦ ꯍꯥꯏꯕꯗ ꯑꯩꯁꯨ ꯑꯗꯨꯝ ꯌꯧꯔꯛꯄꯅꯦꯕ ꯑꯗ ꯑꯗꯣ ꯑꯩꯉꯣꯟꯗꯒꯤ ꯂꯣꯏ ꯆꯥꯏꯈ꯭ꯔꯦ ꯑꯈꯣꯏ ꯈꯨꯟꯗ ꯎꯝ ꯍꯟꯗꯛ ꯃꯔꯛꯇꯤ ꯑꯩꯒꯤ ꯃꯤꯡ ꯆꯠꯈ꯭ꯔꯦ ꯍꯍ ꯑꯗꯨ ꯅꯨꯄꯥꯗꯨꯒꯤ ꯈꯪꯅꯞꯅꯦ ꯑꯁ ꯅꯨꯡꯇꯤꯒꯤ ꯍꯪ ꯍꯪꯂꯛꯂꯦꯕ ꯑꯩꯗꯤ ꯌꯥꯝꯅꯗꯤ ꯈꯪꯕꯗ ꯈꯪꯕꯗꯤ ꯅꯠ ꯇꯦꯕ ꯑꯗꯨ ꯃꯥ ꯈꯨꯝꯕꯗ ꯌꯥꯝ ꯋꯥꯕꯅꯤꯅꯦ
ꯀꯞꯄ ꯌꯥꯗ꯭ꯔꯣ ꯋꯥꯃꯟꯕꯒꯤ ꯏꯍꯤꯍ
ꯑꯦꯁ ꯑꯗꯨꯁꯨ ꯌꯥꯗꯕ ꯃꯤ ꯑꯃ ꯀꯣꯜ ꯇꯧꯔꯦ ꯑꯃꯣꯛꯀꯥ ꯑꯃꯨꯛ ꯇꯩꯁꯁꯁ
ꯑ ꯅꯪ ꯅꯪꯅ ꯍꯥꯏꯕ ꯌꯥꯗ꯭ꯔꯣ ꯃꯤ ꯃꯣꯏꯉꯣꯟꯗꯁꯨ ꯍꯪꯉꯣ ꯍꯥꯏꯔꯒ ꯌꯥꯗ꯭ꯔꯣ
ꯌꯥꯗꯣꯏꯅꯦ ꯃꯣꯏꯗꯣ ꯑꯩꯉꯣꯟꯗ ꯉꯥꯛꯇ ꯍꯪꯉꯛꯅꯤ ꯑꯁ ꯑꯩ ꯍꯦꯟꯅꯗꯦꯗ ꯍꯟ ꯉꯛ ꯃꯔꯛꯁꯤꯗꯤ
ꯑꯗꯨꯅ ꯐꯩꯌꯦꯗ
ꯎꯝ ꯃꯤ ꯊꯥꯖꯕꯒꯤ ꯇꯧꯔꯛꯄ ꯃꯤ ꯐꯕ ꯁꯥꯕ ꯅꯠꯇꯦ ꯃꯤ ꯌꯥꯝ
ꯃꯤ ꯃꯤ ꯐꯕ ꯁꯥꯕ꯭ꯔꯣ ꯅꯪ
ꯅꯪꯅꯦ ꯅꯪꯅꯦ ꯃꯤ ꯐꯕ ꯁꯥꯕꯗꯤ
ꯑꯩꯔꯣ
ꯑꯧ ꯅ ꯇꯤꯟꯁꯤꯒꯥꯡꯁꯤꯅꯗꯤ
ꯑ ꯁꯦꯡꯕ ꯑꯩꯁꯦ ꯎꯝ ꯀꯩ ꯍꯥꯏꯁꯤꯔꯥ ꯑ ꯑꯁꯦꯡꯕꯗꯗꯤ ꯀꯣ ꯌꯥꯗꯦꯕ
ꯍꯥ
ꯑꯁꯦꯡꯕꯗꯤꯗꯤꯀꯣ ꯃꯤ ꯌꯥꯝ ꯐꯠꯇꯦꯕ
ꯎꯝ ꯐꯔꯝꯃꯣꯏ
ꯐꯠꯇꯕꯨꯅꯦ
ꯎꯝ ꯃꯤꯣꯏ ꯏꯌꯦ ꯅꯪꯕꯨꯗꯤ
ꯍꯥ ꯍ
ꯍꯤꯡ ꯆꯥꯕꯤꯅꯦ ꯅꯪꯗꯤ
ꯑꯁꯦꯡꯕ
ꯀꯇꯕꯅꯤ ꯅꯪꯗꯤ ꯌꯥꯝ ꯐꯖꯩ
ꯐꯖꯩ ꯍꯥꯏꯕꯒꯤ ꯋꯥ ꯅꯠꯇꯦꯀꯣ
ꯅꯪꯗꯤ ꯄꯪ ꯐꯥꯗꯕꯁꯦ ꯍꯥꯏꯅꯤꯡꯉꯥꯏ ꯂꯩꯇꯦ ꯎꯇ ꯐꯖꯩꯁ
ꯍꯌꯦꯡꯁꯦ ꯑꯩꯈꯣꯏ ꯎꯇꯤ ꯎꯇꯤ ꯆꯥꯒꯅꯤ
ꯇꯤ ꯆꯥꯔꯁꯨ ꯑꯗꯨꯝ ꯐꯖꯅꯤꯗꯅ ꯅꯥꯟꯗꯤ
ꯎꯁꯣꯏ ꯊꯧꯅ
ꯎꯝ ꯅꯪꯅ ꯊꯣꯡꯗꯣꯏꯔ
ꯑꯩ ꯊꯣꯡꯕ ꯍꯩꯇꯦ ꯎꯇꯤ ꯑꯩꯅ ꯊꯣꯡꯕꯗꯤ ꯑꯩꯅ ꯊꯣꯡꯕ ꯍꯥꯏꯕꯗꯤꯀꯣ ꯑꯩꯅ ꯊꯣꯡꯕ ꯍꯩꯕꯗꯤ ꯕꯣ ꯍꯋꯥꯏ ꯍꯋꯥꯏꯗꯣ ꯐ꯭ꯔꯥꯏ ꯇꯧꯕ ꯑꯗꯨꯒ ꯌꯦꯔꯨꯝ ꯐꯨꯠꯄ ꯑꯗꯨꯒ ꯌꯦꯟ ꯐꯨꯠꯄ ꯑꯗꯨꯒ ꯀꯔꯤ ꯀꯔꯤꯅꯣ ꯐꯨꯠꯄ